ꯍꯜꯂꯣ
ꯍꯜꯂꯣ
ꯇꯥꯕ꯭ꯔꯣ ꯑꯁ ꯋꯥꯔꯤ ꯁꯗꯕꯥ ꯀꯔꯦꯅ‌ꯦꯍ‌ꯦ ꯅꯪꯕꯨꯁꯨ
ꯋꯔꯤ ꯁꯗꯥ ꯀꯨꯏꯔ‌ꯦ ꯎꯗꯕꯁꯨ ꯀꯨꯏꯔꯦ ꯅꯪ ꯈꯣꯟꯖꯦꯜ ꯇꯥꯗꯕ ꯁꯨ ꯀꯨꯏꯔꯦ ꯌꯥꯝꯅ ꯌꯥꯝꯅ ꯃꯤꯁ ꯌꯥꯝꯅ ꯃꯤꯁ ꯇꯧꯕ ꯍꯥꯏꯗꯣ ꯑꯩꯁꯨ ꯑꯣꯏꯔꯦꯅꯦ
ꯍꯣꯢ ꯍꯣꯏ ꯑꯁ ꯎꯕꯁꯤ ꯆꯥꯍꯤ ꯀꯌꯥꯗꯤ ꯁꯨꯒ꯭ꯔꯕ ꯀꯣ ꯀꯣꯏꯔꯝꯃꯅꯤꯗ ꯅꯪꯒꯤ ꯄꯥꯈꯪ ꯄꯥꯈꯪꯕꯨ ꯐꯥꯔꯝꯃꯅꯤꯀꯣ
ꯐꯥꯒꯦ ꯇꯧꯔꯦ ꯐꯥꯗꯤ ꯐꯥꯗ꯭ꯔꯤ ꯎꯝ ꯥ ꯐꯥꯒꯦ ꯇꯧꯔꯦ ꯐꯥ ꯗꯧꯔꯦ ꯃꯊꯪ ꯆꯍꯤꯗ ꯐꯥꯔꯝꯗꯧ ꯃꯥꯜꯂꯦ ꯍꯟꯗꯛ ꯑꯩꯥ ꯍꯟꯗꯛ ꯆꯍꯤꯗ ꯐꯥꯒꯦꯅ ꯇꯧꯔꯝꯕꯅꯦ ꯀꯣ ꯍꯥꯏꯗꯤ ꯑꯩꯈꯣꯏ ꯃꯥꯅ ꯈꯔ
ꯍꯥꯏꯗꯤ ꯐꯥꯒꯗꯧꯔꯦ ꯍꯥꯏꯔꯒ ꯑꯔꯤꯕ ꯑꯣꯏꯔ ꯂꯩꯅꯤꯀꯣ
ꯑꯩꯈꯣꯏ ꯃꯥꯅ ꯑꯁ ꯈꯔ ꯋꯥꯠꯂꯤ ꯃꯊꯪ ꯆꯍꯤꯗ ꯄꯥꯈꯪ ꯐꯥꯒꯦꯗꯤ ꯐꯥꯔꯣ ꯈꯔꯗꯤ ꯌꯥꯝ ꯉꯜꯂꯦꯅ ꯍꯥꯏꯌꯦꯕ ꯑꯗꯨ ꯑꯩ ꯐꯥꯗꯕꯤꯗ ꯑꯗꯨꯝ ꯂꯩꯔꯤꯅꯦ ꯄꯥꯈꯪ ꯐꯥꯗ꯭ꯔꯤ ꯐꯥꯗ꯭ꯔꯤ ꯀꯔꯤꯅꯣ ꯃꯃꯥꯏ ꯑꯝ ꯑꯗꯥ ꯀꯥꯏꯗ ꯆꯠꯂꯤꯅꯣ
ꯃꯊꯛꯇ ꯀꯥꯔꯨꯕ
ꯅꯦꯠꯋꯥꯛ ꯐꯠꯇꯕ ꯖꯒꯥꯗꯤ ꯆꯪꯒꯅꯨꯀꯣ
ꯅꯦꯠꯋꯥꯛ ꯌꯥꯝ ꯅꯨꯡꯉꯥꯏꯌꯦꯗ ꯉꯁꯤꯗꯤ
ꯎꯝ ꯍꯥꯟꯅ ꯑꯗꯨꯒ ꯅꯣꯏꯒꯤ ꯖꯒꯥꯗꯨꯁꯨ ꯌꯥꯝ ꯅꯦꯠꯋꯥꯛꯒꯁꯦ ꯃꯩꯁꯦ ꯃꯨꯠꯇꯦꯕ ꯍꯧꯖꯤꯛ ꯍꯧꯖꯤꯛ ꯅꯪ ꯎꯝ ꯅꯥꯟꯊꯣꯛꯀꯦ ꯇꯧꯕꯗꯣ ꯇꯨꯀꯦ ꯇꯧꯕꯗꯣ ꯂꯝꯕꯤ ꯐꯠꯇꯕꯩ ꯑꯣꯏꯔꯝꯒꯅꯦ ꯑꯗꯨ ꯅꯣꯡ ꯆꯨꯕꯩꯔꯣ ꯅꯥꯟꯕ꯭ꯔꯣ
ꯍꯥꯏꯔꯅꯣ ꯍꯥꯏꯔꯅꯣ ꯂꯝꯕꯤꯁꯦ ꯂꯝꯕꯤ ꯅꯠꯇ꯭ꯔꯦ ꯍꯟꯗꯛꯇꯤ ꯇꯠꯄ ꯌꯥꯔꯦꯀꯣ ꯂꯝꯕꯤꯁꯤꯗꯤ
ꯃꯥꯟꯒꯤ ꯍꯥꯢꯔꯛ ꯋꯥꯟ ꯒꯥꯔꯤꯒꯤ ꯂꯝꯕꯤ ꯑꯣꯜꯂꯕ ꯑꯗꯨꯗꯒꯤ ꯍꯦꯟꯅ ꯑꯗꯨꯗꯒꯤ ꯍꯦꯜꯂꯦꯕ ꯍꯥꯏꯁꯦ
ꯁꯤꯕꯤꯒꯨꯝꯕ ꯆꯠꯒꯗꯕꯅꯤ ꯀ ꯂꯝꯕꯤꯗꯤ ꯌꯥꯗ꯭ꯔꯦ
ꯖꯦ ꯁꯤ ꯕꯤ ꯑꯣꯏ ꯖꯤ ꯁꯤ ꯕꯤꯁꯨ ꯔꯦꯜꯋꯦꯒꯤ ꯑꯆꯧꯕꯗꯣ
ꯎꯝ ꯍꯣꯏ ꯆꯥꯎꯧꯕꯗꯣ ꯑꯗꯨꯁꯨꯗꯤ ꯎꯄꯥꯏ ꯂꯩꯇ꯭ꯔꯦ
ꯎꯝ
ꯀꯩ ꯌꯦꯟꯁꯥꯡ ꯆꯥꯔꯒꯦ ꯆꯥꯛꯄꯨ ꯆꯥꯔꯕꯣ
ꯆꯥꯔꯦ ꯗꯧꯒꯠꯂꯒ ꯄꯩꯁꯦ ꯇ ꯆꯥꯡꯉꯦ
ꯍꯧꯒꯠꯀꯗꯕ ꯃꯥꯗꯦꯅꯦ ꯅꯪꯁꯦ
ꯉꯁꯥꯏ ꯄꯨꯡ ꯃꯔꯤꯗꯒꯤ ꯍꯧꯒꯠꯂꯦ
ꯌꯥꯔꯦꯗ ꯈꯔ ꯈꯔ ꯊꯥꯖꯒꯗꯕ ꯋꯥ ꯈꯔ ꯉꯥꯡꯉꯨꯅꯦ
ꯑꯁꯦꯡꯕꯅꯦ ꯑꯁ ꯑꯁꯦꯡꯕꯅꯦ ꯑꯩ
ꯅꯪꯗꯤ ꯄꯨꯡ ꯃꯔꯤꯗ ꯍꯧꯒꯠꯂꯒ ꯀꯩꯗꯧꯔꯤꯕ
ꯄꯨꯡ ꯃꯔꯤ ꯄꯥꯗꯦ ꯄꯥꯗꯦ ꯄꯨꯡ ꯃꯔꯤꯗ ꯍꯧꯒꯠꯂꯒ ꯐꯣꯟ ꯃꯦꯠꯂꯤꯅꯦ ꯑꯩ ꯏꯁꯇꯦꯠꯇꯥꯁ ꯗꯨ ꯎꯗ꯭ꯔꯣ ꯏꯁꯇꯦꯇꯁꯇ ꯄꯨꯡ ꯇꯔꯦꯠ ꯃꯈꯥꯏꯗꯅꯦ ꯍꯥꯞꯄꯗꯣ ꯑꯗꯨꯒ
ꯀꯅꯥ ꯀꯅꯥꯅ ꯈꯪꯅꯤ ꯏꯁꯇꯦꯇꯁ ꯃꯨꯊꯠꯂꯒ ꯑꯃꯨꯛ ꯇꯨꯝꯈꯔꯗꯤ
ꯎꯝ ꯑꯩ ꯅꯪꯒꯨꯝꯕ ꯅꯠꯇꯦꯀꯣ ꯍꯧꯒꯠꯂꯈ꯭ꯔꯗꯤ ꯑꯗꯨꯝ ꯃꯇꯣꯝ ꯇꯨꯝꯃꯔꯣꯏ
ꯑꯩꯗꯤ ꯑꯗꯨꯃꯥꯏꯅ ꯇꯧꯗꯦ ꯑꯩꯗꯤ ꯅꯨꯡꯇꯤꯒꯤ ꯄꯨꯡ ꯃꯉꯥꯗ ꯍꯧꯒꯠꯂꯦ
ꯁꯤꯁ ꯄꯨꯡ ꯃꯉꯥ ꯉꯔꯥꯡ ꯅꯍꯥꯟ ꯕꯣꯜ ꯌꯦꯡꯒꯦ ꯍꯥꯏꯕꯗꯣ ꯄꯨꯡ ꯅꯤꯄꯥꯜꯗ ꯍꯧꯒꯠꯄꯗꯣ
ꯑꯗꯣ ꯑꯩ ꯑꯣꯟꯂꯥꯏꯟꯗ ꯆꯪꯗꯕꯤꯒꯤꯅꯤꯅ
ꯎꯝ ꯌꯥꯔꯦ ꯅꯆꯤꯟ ꯊꯤꯒꯅꯨ
ꯑꯩꯈꯣꯏꯗꯤ ꯍꯧꯒꯠ ꯍꯧꯒꯠꯂꯁꯨ ꯐꯣꯟ ꯃꯦꯠꯇꯦ ꯑꯗꯨꯒꯤꯅꯦ
ꯅꯣꯏ ꯅꯌꯥꯝꯕꯗ ꯀꯣꯜ ꯇꯧꯔꯛꯑꯕꯅꯦ ꯑꯩ ꯀꯥꯏꯗꯤ ꯃꯥ ꯍꯧꯒꯠꯄ ꯄꯨꯡꯗꯤ ꯌꯥꯝ ꯋꯥꯠ ꯍꯧꯔꯦꯟ ꯄꯨꯡ ꯃꯥꯄꯟ ꯇꯔꯥꯗ ꯍꯧꯒꯠꯇꯣꯏꯅꯤ ꯍꯥꯏꯌꯦ ꯃꯥ
ꯌꯥꯔꯦ ꯃꯥꯗꯤ ꯁꯟꯗꯦꯗꯨ ꯃꯥꯗꯤ ꯑꯁꯤꯗꯁꯨ ꯂꯩꯁꯨ ꯂꯩꯇꯅ
ꯂꯩ ꯑꯗꯨ ꯑꯣꯏꯔꯁꯨ ꯅꯪꯒꯤ ꯑꯦꯟꯚꯥꯏꯔꯣꯟꯃꯦꯟꯗꯣ ꯈꯪꯕꯅꯤꯅ ꯍꯥꯏꯕꯤꯔꯕꯅꯤ ꯑꯗꯨꯝꯅ
ꯈꯪꯗꯦ ꯅꯪ ꯈꯪꯗꯦ ꯈꯪꯗꯦ ꯅꯪ ꯈꯪꯗꯦ
ꯈꯪꯉꯦ ꯈꯪꯉꯦ ꯅꯪ ꯅꯪꯅ ꯇꯧꯕꯗꯣ ꯂꯣꯏ ꯈꯪꯕꯖꯥꯠꯅꯤ ꯀꯥꯏ ꯄꯨꯡ ꯃꯉꯥꯗꯒ ꯊꯥꯖꯗꯕ ꯋꯥ ꯉꯥꯛꯇ ꯔꯥꯡꯉꯦꯅ
ꯊꯦꯡꯕꯗ ꯄꯨꯡ ꯇꯔꯨꯛ
ꯊꯦꯡꯕꯗ ꯄꯨꯡ ꯇꯔꯨꯛ
ꯑꯗꯨꯅꯦ ꯈ ꯊꯥ ꯊꯥꯖꯗꯕ꯭ꯔꯥ
ꯅꯣꯏ ꯃꯥ ꯇꯥꯔꯗꯤ ꯅꯣꯏ ꯃꯅꯥ ꯇꯥꯔꯗꯤ ꯅꯣꯛꯀꯗꯧ ꯃꯥꯜꯂꯦ ꯅꯪ ꯃꯤ ꯇꯥꯗꯅꯕ ꯈꯔ ꯇꯞꯅ ꯉꯥꯡꯉꯨꯀꯣ ꯃꯤ ꯇꯥꯗꯅꯕ ꯈꯔ ꯇꯞꯅ ꯉꯥꯡꯉꯨꯕ ꯁꯦꯁ
ꯂꯣꯏꯅ ꯇꯥꯏꯅꯦ ꯂꯥꯛꯑꯣ ꯑꯩꯈꯣꯏ ꯑꯩꯈꯣꯏ ꯂꯩꯀꯥꯏꯗ ꯂꯥꯛꯑꯒ ꯍꯪꯉꯣ ꯃꯥꯁꯤ ꯄꯨꯡ ꯀꯌꯥ ꯀꯌꯥꯗ ꯍꯧꯒꯠꯀꯦ ꯍꯥꯏꯅ ꯍꯪꯉꯣ
ꯑꯠ ꯑꯗꯨꯃꯥꯏ ꯈꯨꯝꯕꯅꯤ ꯅꯣꯏ ꯑꯁ ꯁꯨꯃꯥꯏꯅ ꯍꯥꯏꯔꯒꯗꯤ ꯁꯨꯃꯥꯏꯅ ꯈꯨꯝꯒꯅꯤ ꯅꯣꯏ ꯂꯩꯀꯥꯏꯗ ꯃꯥꯗꯤ ꯑꯌꯨꯛꯇ ꯎꯗꯦ ꯅꯣꯏ ꯑꯗꯨ ꯑꯞꯇꯔꯅꯨꯟ ꯄꯨꯡ ꯇꯔꯥ ꯍꯦꯜꯂꯒ ꯑꯗꯨꯝ ꯎꯋꯦ ꯍꯥꯏꯌꯦ ꯃꯥꯒꯤ ꯍꯧꯒꯠꯄꯅ ꯃꯇꯝꯗꯣ ꯈꯪꯗꯦ ꯍꯥꯏꯔꯛꯀꯅꯤ
ꯑꯩꯗꯤꯀꯣ ꯍꯧꯒꯠꯂꯁꯨ ꯃꯄꯥꯟꯗ ꯊꯣꯛꯇꯦꯕ ꯏꯃꯨꯡ ꯑꯩ ꯀꯤꯠꯆꯟ ꯁꯦꯡꯉꯅꯤ ꯔꯨꯝ ꯁꯦꯡꯉꯅꯤ ꯐꯤ ꯁꯨꯔꯅꯤ ꯐꯤꯁꯨꯕ ꯂꯣꯏꯔꯕ ꯂꯣꯏꯔꯒ ꯃꯄꯥꯜꯗ ꯑꯦꯛꯁꯔꯁꯥꯏꯁ ꯇꯧꯅꯤꯡꯉꯥꯏ ꯊꯣꯛꯑꯅꯤ ꯑꯗꯨꯒꯤꯅꯤ
ꯂꯋꯥꯏꯔꯦ
ꯅꯣꯛꯑꯣ ꯅꯣꯛ ꯅꯣꯛꯄꯗꯤ ꯍꯛꯆꯥꯡ ꯌꯥꯝ ꯐꯕꯅꯦ ꯅꯣꯛꯑꯣ ꯅꯣꯛꯀꯗꯕꯅꯦ
ꯆꯤꯟ ꯊꯤꯕꯗꯣ ꯁꯨꯃꯥꯏꯅ ꯇꯧꯔꯛꯀꯅꯣꯕ
ꯆꯤꯟ ꯊꯤꯗꯦ ꯑꯩꯈꯣꯏꯗꯤ ꯏꯃꯥ ꯄꯣꯛꯂꯛꯄꯗꯒꯤ ꯆꯤꯟꯊꯤꯕ ꯈꯪꯗꯦꯅꯦ ꯀꯩꯅꯣ
ꯅꯨꯡ ꯅꯨꯡꯇꯤ ꯅꯨꯡꯇꯤꯒꯤ ꯅꯨꯡꯇꯤꯒꯤ ꯆꯤꯟꯊꯤꯔꯤꯗꯣ ꯏꯀꯥꯏꯗ꯭ꯔꯣ ꯈꯔ ꯏꯀꯥꯏꯕ
ꯑꯩꯈꯣꯏꯗꯤ ꯆꯤꯟꯊꯤꯗꯕꯅꯤꯅ ꯏꯀꯥꯏꯕꯁꯨ ꯈꯪꯗꯦ
ꯑ ꯍꯧꯒꯄꯠꯁꯨ ꯉꯝꯗꯦ ꯀꯥꯏꯅ ꯀꯨꯝꯕ ꯍꯥꯏ
ꯍꯧꯒꯠꯄꯗꯤ ꯅꯨꯡꯇꯤꯒꯤ ꯄꯨꯡ ꯇꯔꯨꯛ ꯄꯨꯡ ꯃꯉꯥꯗ ꯍꯧꯒꯠꯂꯤꯗ
ꯀꯩꯅꯪ ꯉꯁꯤ ꯅꯪ ꯌꯥꯝ ꯆꯤꯟꯊꯤꯗꯣ ꯀꯩ ꯌꯦꯟꯖꯥꯡ ꯆꯥꯔꯒꯦ ꯌꯦꯟꯖꯥꯡꯒꯁꯦ ꯏꯟꯁꯥꯡ ꯐꯥꯎꯕ ꯊꯤꯔꯝꯗꯣꯏꯔ ꯅꯪꯒꯤ ꯌꯥꯝ ꯊꯤꯅ ꯑ ꯎꯇꯤ ꯆꯥꯕꯩꯅꯤ ꯅꯪ ꯆꯤꯟ ꯌꯥꯝ ꯊꯤꯔꯤꯗꯣ
ꯑꯩꯅ ꯊꯣꯡꯕꯅꯗꯤ ꯆꯥꯛꯇꯤ ꯏꯃꯥꯅ ꯊꯣꯡꯉꯅꯤꯍꯦ
ꯑꯗꯨꯒ ꯎꯇꯤꯅ ꯅꯪ ꯊꯣꯡꯕ
ꯍꯣꯡꯒꯅꯤ ꯑꯦ ꯆꯥꯛ ꯌꯦꯟꯁꯥꯡꯗꯤ ꯑꯌꯨꯛꯇꯨꯗꯤ ꯑꯩ ꯊꯕꯛ ꯌꯥꯝ ꯆꯤꯂꯦꯕꯀꯣ ꯑꯗꯨꯒꯤ ꯑꯌꯨꯛꯇꯨꯗꯤ ꯊꯣꯡꯕ ꯁꯪꯗꯦꯕ
ꯑꯗꯨ ꯅꯪ ꯑꯌꯨꯛꯇ ꯊꯣꯡꯗ꯭ꯔꯤꯗꯣ ꯑꯩ ꯈꯪꯉꯤ ꯈꯪꯉꯦ
ꯑꯗꯨ ꯑꯗꯨ ꯊꯕꯛ ꯂꯩꯕꯒꯤꯅꯤꯅ ꯑꯌꯨꯛ ꯑꯌꯨꯛꯇꯗꯤ ꯊꯕꯛ ꯌꯥꯝ ꯆꯤꯜꯂꯦꯕ ꯑꯩꯗꯤ
ꯅꯪꯉꯣꯟꯗꯒꯤꯗꯤ ꯅꯣꯏ ꯃꯥꯅ ꯊꯕꯛ ꯍꯦꯟꯅ ꯆꯤꯜꯂꯝꯕꯅꯤ ꯑꯗꯨ ꯅꯪ ꯊꯕꯛ ꯂꯩ ꯑꯁꯦꯡꯕꯗꯤ ꯅꯪꯅ
ꯑꯁ ꯊꯕꯛ ꯌꯥꯝ ꯆꯤꯜꯂꯦꯗ ꯑꯩꯗꯤ ꯅꯨꯡꯊꯤꯟꯗ ꯊꯣꯡꯉꯤꯅ
ꯄꯛꯇ꯭ꯔꯦ ꯄꯛꯇ꯭ꯔꯦ ꯄꯛꯏ ꯉꯩꯁꯨ
ꯈꯔ ꯄꯛ ꯏꯉꯩ ꯁꯤꯗ ꯑꯩ ꯇꯣ ꯇꯣ ꯑꯁ ꯑꯩ ꯌꯥꯍꯧ ꯊꯦꯡꯕꯒꯤ
ꯑꯁꯤ ꯅꯨꯄꯥꯥꯖꯦ ꯊꯥꯖꯗ꯭ꯔ ꯃꯥꯂꯦꯅꯦ
ꯅꯪ ꯅꯡꯗꯤ ꯋꯥꯊꯤ ꯆꯥꯔꯝꯗꯧ ꯃꯥꯜꯗꯦ ꯅꯪꯒꯤꯁꯨ ꯅꯣꯏ ꯃꯥꯡꯉꯦ
ꯆꯥꯗꯦ ꯑꯩꯗꯤ ꯌꯥꯝ ꯍꯩꯕꯅꯤꯅ ꯌꯥꯝ ꯐꯕꯅꯤꯅ ꯆꯥꯗꯦ ꯈꯣꯏꯗꯤ
ꯀꯩꯅꯣ ꯇꯨꯃꯤꯟ ꯂꯩꯌꯨꯍꯦ ꯉꯁꯥꯏ ꯊꯕꯛ ꯁꯨꯒꯦꯗꯤ ꯈꯟꯗꯦ ꯍꯧꯖꯤꯛ ꯖꯤꯛꯅ ꯀꯩ ꯀꯩ ꯀꯩꯅꯣ ꯀꯣ ꯀꯣ ꯇꯧꯔꯤꯗꯣ
ꯊꯣꯡ ꯍꯥꯥꯡꯉꯤꯅꯤ ꯀꯩꯅꯣ ꯑ ꯉꯁꯥꯏꯒꯤ ꯑꯩ ꯐ꯭ꯂꯥꯁ ꯂꯥꯏꯠ ꯑꯣꯟ ꯇꯧꯔ ꯆꯠꯂꯤꯔꯤꯕꯅꯤ ꯂꯝꯕꯤꯗ ꯀꯩꯅꯣ ꯑꯩꯒꯤ ꯐꯣꯟꯁꯦ ꯖꯦ ꯃꯔꯦꯡ ꯃꯔꯦꯡ ꯌꯥꯗ꯭ꯔꯦ ꯑꯩꯒꯤ ꯐꯣꯟꯗꯣ ꯇꯥꯕ꯭ꯔꯣ ꯏꯁꯀ꯭ꯔꯤꯟꯗ ꯂꯥꯏ ꯅꯍꯥꯟꯈꯩꯌꯦ ꯂꯥꯁ ꯂꯥꯁ ꯂꯥꯁ ꯃꯟꯗꯤ
ꯎꯝ
ꯉꯁꯤꯗꯤ ꯂꯥꯏꯟ ꯃꯉꯥ ꯁꯨꯔꯦ
ꯑꯁ ꯅꯪꯉꯣꯟꯗꯩ ꯅ
ꯅꯪꯗꯤ ꯂꯥꯏꯟ ꯀꯌꯥ ꯊꯣꯛꯀꯦ ꯑꯗꯨꯗꯤ
ꯂꯥꯏꯟ ꯅꯠꯇꯦ ꯑꯩꯗꯤ ꯃꯄꯨꯝ ꯃꯄꯨꯝ ꯊꯣꯛꯏꯅꯦ
ꯑꯣ ꯑꯩꯗꯤ ꯂꯥꯏꯟ ꯂꯥꯏꯟ ꯊꯣꯛꯑꯦ
ꯂꯦꯐ ꯑꯁꯦ ꯔꯥꯏꯠ ꯔꯥꯏꯠꯇꯅꯦ ꯔꯥꯏꯠꯇ ꯄꯨꯂꯞ ꯕꯦꯇ꯭ꯔꯤꯒꯁꯦ ꯎꯗ꯭ꯔꯦ ꯕꯦꯛꯇ꯭ꯔꯤ ꯌꯦꯡꯒꯦ ꯇꯧꯔꯒꯗꯤ ꯕꯦꯇ꯭ꯔꯤ ꯌꯦꯡꯒꯦ ꯇꯧꯔꯗꯤ ꯌꯦꯡꯒꯦ ꯇꯧꯔꯗꯤ ꯀꯩꯅꯣꯗ ꯆꯤꯡꯉꯤꯅꯦ ꯃꯈꯥ ꯅꯣꯇꯐꯤꯀꯦꯁꯟ ꯕꯥꯔꯗꯣ ꯑꯗ ꯆꯤꯡꯉꯗꯤ ꯈꯔ ꯎꯔꯦ ꯁꯨꯃꯥꯏ ꯁꯨꯃꯥꯏꯅ ꯇꯧ ꯀꯩ ꯎꯝ ꯌꯨꯝ ꯌꯧꯔꯕꯣ ꯍꯧꯖꯤꯛꯇꯤ
ꯑꯁ ꯉꯁꯥꯏꯅ ꯌꯧꯔꯦꯗ
ꯎꯝ ꯊꯕꯛ ꯀ ꯌꯥꯝ ꯆꯤꯟꯕ ꯇꯥꯏꯞꯇ
ꯌꯥꯝ ꯆꯤꯜꯂꯦ ꯈꯪꯗꯕꯅꯤ ꯅꯣꯏ ꯅꯣꯏꯗꯤ ꯇꯨꯝꯕꯒ ꯆꯥꯕꯒ ꯊꯛꯄꯒ ꯇꯨꯝꯕꯒ ꯑꯗꯨꯝ ꯂꯩꯅꯤꯅ ꯈꯪꯉꯣꯏ ꯅꯣꯏꯗꯤ
ꯅꯪꯁꯦ ꯑꯩ ꯌꯥꯝ ꯅꯨꯡꯉꯥꯏꯅ ꯂꯩꯌꯣ ꯃꯑꯣꯡꯅꯦ ꯅꯪ ꯈꯜꯂꯤꯖꯦ
ꯑꯣ ꯅꯨꯡꯉꯥꯏꯗꯣ ꯑꯁ ꯅꯣꯏꯒꯤ ꯂꯥꯏꯞ ꯏꯁꯇꯥꯏꯜꯐꯥꯎ ꯅꯨꯡꯉꯥꯏꯇ꯭ꯔꯗꯤ ꯂꯣꯏꯔꯦ ꯑꯩꯈꯣꯏꯒꯤꯗꯤ ꯑ
ꯌꯥꯔꯦ ꯌꯥꯔꯦ ꯏꯕꯨ ꯌꯥ ꯌꯥꯝꯅ ꯅꯨꯡꯉꯥꯏꯕ ꯇꯥꯏꯞꯇ ꯑꯁꯨꯛ ꯋꯥꯅ
ꯅꯪ ꯅꯨꯡꯉꯥꯏꯔꯤꯁꯦ ꯍꯧꯒꯠꯂꯅꯤ ꯐꯣꯟ ꯃꯦꯠꯂꯅꯤ ꯊꯣꯡꯉꯅꯤ ꯆꯥꯏ ꯊꯣꯡꯐꯥꯎ ꯊꫭꯡ ꯆꯥꯛꯐꯥꯎ ꯊꯣꯡꯗꯧ ꯃꯥꯟꯗꯦꯅꯦ ꯅꯪꯁꯦ
ꯅꯪꯒꯤ ꯂꯥꯏꯐꯀꯥ ꯑꯩꯒꯤ ꯂꯥꯏꯐꯀꯥ
ꯂꯥꯏꯐꯀꯥ ꯑꫭꯟꯅꯈꯔꯗꫭ ꯑꯣꯟꯅꯁꯤꯅꯦ ꯑꫭꯟꯅꯕꯗꯥ ꯑꫭꯟꯅꯕ ꯑꫭꯟꯅꯕ ꯀꯥꯟ ꯅꯪ ꯒ꯭ꯌꯥꯟ ꯇꯥꯒꯅꯤ꯫
ꯅꯪ ꯑꯩꯒꯤ ꯂꯥꯏꯐꯁꯦ ꯑ ꯄꯤꯈ꯭ꯔꯥ ꯅꯪ ꯊꯥꯕ ꯉꯝꯃꯣꯏ ꯌꯥꯝ ꯋꯥ ꯐꯖꯅꯥ ꯋꯥꯈꯜ ꯂꯩꯅꯥꯒ ꯌꯥꯝ ꯖꯥꯠ ꯖꯥꯠ ꯅꯈꯔꯥ ꯖꯥꯠꯅꯤ
ꯌꯥꯔꯦ ꯌꯥꯔꯦ ꯀꯣ ꯄꯥꯛꯇ꯭ꯔꯦ꯫
ꯌꯥꯝ ꯋꯥꯔꯥꯕ ꯖꯥꯠꯅꯤ ꯆꯥꯛ ꯐꯥꯎ ꯆꯪꯗꯦ ꯍꯥꯟꯅ ꯄ꯭ꯂꯦꯠ ꯑꯍꯨꯝ ꯃꯔꯤ ꯆꯥꯔꯝꯕꯅꯦꯕꯀꫭ ꯍꯟꯗꯥꯛ ꯌꯥꯗ꯭ꯔꯦ ꯄ꯭ꯂꯦꯠ ꯑꯅꯤꯒꯇꯥꯅꯦ
ꯑꯣ ꯌꯥꯝ ꯐꯩꯅꯦ ꯄ꯭ꯂꯦꯠ ꯑꯅꯤ ꯆꯥꯕ ꯉꯝꯃꯥꯗꯤ
ꯑꯥ ꯗꯅꯦ ꯋꯥꯈꯜ ꯅꯨꯡꯉꯥꯏꯇ꯭ꯔꯥꯗꯤ ꯋꯥꯈꯜ ꯅꯨꯡꯉꯥꯏꯔꯗꯤ ꯄ꯭ꯂꯦꯠ ꯃꯔꯤ ꯃꯉꯥ ꯀꯥꯗꯣꯏꯅꯤ꯫
ꯄ꯭ꯂꯦꯠ ꯑꯅꯤ ꯐꯥꯎ ꯆꯥꯕ ꯌꯥꯔꯗꯤ ꯑꯗꯨꯝ ꯌꯥꯏꯗ
ꯅꯪꯗꯤ ꯀꯌꯥ ꯆꯥꯒꯦ ꯆꯥꯛ ꯆ ꯆꯥꯛ ꯀꯌꯥꯝ ꯆꯥꯔꯝꯗꯧ ꯃꯥꯟ ꯗꯦ ꯅꯪꯗꯤ
ꯆꯥꯔꯝꯗꯧ ꯃꯥꯟꯗꯦ ꯅꯪꯗꯤ ꯑꯩ ꯑꯩꯔꯣ ꯑꯩꯁꯨ ꯌꯥꯝ ꯆꯥꯏꯗ ꯆꯥꯕꯗꯤ ꯑꯩꯗꯤꯀꯣ ꯁ꯭ꯇ꯭ꯔꯦꯁ ꯂꯩꯔꯁꯨ ꯗꯤꯄ꯭ꯔꯦꯁꯟ ꯂꯩꯔꯁꯨ ꯆꯥꯛꯕꯨꯗꯤ ꯑꯗꯨꯝ ꯆꯪꯉꯤꯗ ꯕ꯭ꯔꯦꯛꯑꯞ ꯇꯧꯔꯁꯨ ꯑꯗꯨꯝ ꯆꯥꯛꯄꯨꯗꯤ ꯑꯗꯨꯝ ꯆꯪꯉꯦ꯫
ꯅꯆꯤꯟ ꯊꯤꯒꯅꯨ
ꯊꯤꯕ ꯅꯠꯇꯦ ꯑꯁꯦꯡꯕꯅꯤ ꯍꯥꯏꯁꯦ
ꯎꯝ꯫
ꯃꯦꯀꯞꯒꯨꯝꯕ ꯇꯧꯔꯁꯨ ꯑꯩꯈꯣꯏꯗꯤ ꯑꯗꯨꯝ ꯆꯥꯛꯄꯨꯗꯤ ꯍꯟꯊꯥꯗꯦ
ꯎꯝ ꯑꯩꯈꯣꯏꯗꯤ
ꯗꯤ
ꯏꯃꯤꯗꯤꯗꯤ ꯕ꯭ꯔꯦꯛꯀꯞ ꯂꯩꯅꯕ ꯕ꯭ꯔꯦꯛꯀꯞꯀ ꯇꯧꯅꯕ ꯂꯩꯀꯣ ꯑꯩꯈꯣꯏꯗꯤ ꯕ꯭ꯔꯦꯛꯀꯞ ꯑꯗꯨꯒꯨꯝꯕ ꯄꯨꯟꯁꯤꯗ ꯊꯦꯡꯅꯗ꯭ꯔꯤ
ꯑꯗꯨ ꯕ꯭ꯔꯦꯛꯑꯞ ꯕ꯭ꯔꯦꯛꯑꯞ ꯂꯩꯗ꯭ꯔꯤꯗꯣ ꯐꯥꯔꯕꯅꯦ
ꯑꯗꯨꯅꯦ ꯑꯗꯥ
ꯑꯗꯥ ꯆꯠꯂꯒꯗꯤ ꯑꯗꯨ ꯄꯥꯝꯗꯗꯅ ꯄꯥꯝꯗꯕꯩꯔꯣ ꯐꯪꯗ ꯄꯥꯝꯗꯕꯩꯔꯣ ꯐꯪꯗꯕꯩꯔꯣ
ꯑꯩꯅ ꯅꯣꯏꯒꯨꯝ ꯑꯥ ꯁꯛꯀꯁꯦ ꯐꯖꯗꯕꯅꯤꯅ ꯀꫭ ꯑꯩꯈꯣꯏꯁꯦ ꯁꯝꯅ ꯍꯥꯏꯔꯕꯗ ꯁꯤꯠꯇꯕ ꯁꯤꯠꯇꯕ ꯍꯥꯏꯗꯣ
ꯌꯥꯔꯦꯀꯣ ꯑꯩ ꯑꯩꯅ ꯇꯥ ꯑꯩꯅ ꯇꯥꯕꯗꯗꯤ ꯅꯣꯏ ꯅꯣꯏ ꯃꯥꯁꯦ ꯂꯩꯕ ꯌꯥꯗ꯭ꯔꯦ ꯍꯥꯏꯅꯦ ꯅꯣꯏꯗ ꯅꯨꯞ ꯄꯤ ꯂꯥꯛꯄꯅ ꯂꯥꯛꯄꯅ ꯂꯥꯛꯄꯅ
ꯌꯥꯔꯦ ꯌꯥꯔꯦ ꯄꯥꯛꯇ꯭ꯔꯦ
ꯅꯪ ꯅꯪ ꯂꯩꯇ꯭ꯔꯁꯨ ꯅꯣꯏ ꯅꯣꯏꯗꯗꯤ ꯅꯨꯄꯤ ꯅꯨꯡꯇꯤꯒꯤ ꯂꯥꯛꯑꯦ ꯍꯥꯏꯅꯤ ꯅꯣꯏ ꯃꯥ ꯎꯅꯕ
ꯑꫭ ꯀꯅꯥ ꯀꯅꯥꯅꯣ ꯁꯛ ꯑꫭ ꯈꯪꯅꯤꯡꯉꯤꯅ ꯀꯅꯥꯅ ꯑꯣꯏ
ꯈꯪꯗꯦ ꯅꯣꯏ ꯃꯥꯗ ꯍꯪꯉꯣ ꯑꯗꯨ ꯗꯦ ꯅꯣꯏꯃꯥꯅ ꯍꯥꯏꯕꯅꯦꯕ ꯑꯁ ꯑꯩ ꯅꯍꯥꯟꯗꯣ ꯅꯣꯏꯃꯥ ꯊꯦꯡꯅꯩꯑꯦꯕ ꯑꯁ ꯑꯩꯗꯤ ꯌꯨꯝꯐꯥꯎ꯫ ꯆꯠꯊꯣꯛꯄ ꯃꯄꯥꯟꯗ ꯆꯠꯊꯣꯛꯄ ꯁꯪꯗ꯭ꯔꯦ ꯑꯩꯏꯗꯤ ꯑꯁ ꯑꯩꯈꯣꯏ ꯉꯥꯡꯒꯤ ꯎꯝ ꯀ ꯐꯦꯔ ꯅꯨꯡꯇꯤꯒꯤ ꯅꯨꯞ ꯄꯤ ꯑꯃ ꯑꯃꯃꯝ ꯑꯩꯕꯨ ꯎꯅꯕ ꯂꯥꯛꯑꯦ ꯑꯩꯗꯤ ꯑꯁ ꯁꯤ ꯑꯦꯝꯗꯒꯤꯁꯨ ꯊꯕꯛ ꯆꯤꯟꯈ꯭ꯔꯕꯖꯥꯅꯤ ꯍꯥꯏꯌꯦ ꯃꯥꯅ꯫
ꯌꯥꯔꯦ ꯌꯥꯔꯦ ꯑꯩꯈꯩꯗꯤꯅꯥꯒ ꯁꯛ ꯐꯖꯗꯕꯅꯤꯅ ꯁꯤꯠꯇꯔꯦ꯫ ꯑꯗꯨꯒ ꯃꯤ ꯃꯤꯁꯨ ꯅꯦꯝꯃꯦ ꯄꯥꯡꯁꯨ ꯄꯥꯡꯉꯦ ꯁꯥꯛ ꯀꯁꯦ ꯂꯣꯏ ꯊꯤꯔꯦ ꯑꯗꯨꯒ ꯑꯩ ꯏꯃꯥꯟꯅꯕ ꯏꯃꯥꯟꯅꯕꯤ ꯑꯃ ꯑꯩꯕꯨ ꯍꯥꯏꯔꯤꯅꯦ ꯀꯔꯤ ꯍꯥꯏꯒꯦ ꯈꯥꯜ ꯅꯪ ꯈꯪꯕ꯭ꯔꯥ ꯁꯨꯃꯥꯏꯅ ꯍꯥꯏꯔꯛꯄ ꯋꯥꯅꯦ꯫ ꯑꯣ ꯁꯤ ꯇꯕꯣ ꯍꯥꯏ
ꯀꯅꯥꯅꯣ ꯑꯗꯨꯕꯨ ꯑꯩ ꯇꯧꯒꯦꯅꯦ
ꯑꯩ ꯈꯨꯟꯗꯒꯤꯅꯦ ꯂꯩꯀꯥꯏ ꯃꯥꯟꯅꯩ ꯀꯥꯏꯗꯒꯤ ꯃꯤ ꯁꯤꯠꯇꯕ ꯆꯥꯡꯗꯣ ꯐꯪꯗꯕꯅꯤꯅ ꯃꯥ ꯍꯥꯏ ꯆꯨꯝꯁꯨ ꯆꯨꯝꯕ ꯀꯣ ꯍꯥꯏꯗꯤ ꯁꯨꯃꯥꯏꯅ ꯍꯥꯏꯔꯛ ꯕꯥꯕꯅ ꯍꯣ ꯁꯤꯇꯕꯧ ꯍꯥꯏ ꯁꯤ ꯅꯨꯡꯉꯥꯏꯕ꯭ꯔꯕ
ꯅꯨꯡꯉꯥꯏꯕꯔꯕ ꯑꯗꯣ ꯅꯪ ꯅꯪ ꯅꯪ